ꯇꯥꯖ ꯇꯥ ꯇꯥꯏ
ꯀꯩ ꯇꯧꯔ ꯂꯩꯕ꯭ꯔꯣ
ꯀꯩ ꯍꯥꯏꯕ
ꯀꯔꯤ ꯇꯧꯔꯒ ꯂꯩꯕ꯭ꯔꯣ
ꯈꯔ ꯀꯟꯅ ꯉꯥꯡꯉꯣꯅꯦ ꯇꯥꯗ꯭ꯔꯦꯅꯦꯍꯦ ꯑꯃꯨꯛꯀ ꯍꯥꯏꯔꯛꯑꯣ
ꯇꯥꯕ꯭ꯔꯣ
ꯇꯥꯏꯌꯦ
ꯀꯩ ꯇꯧꯔ ꯂꯩꯕ꯭ꯔꯣ
ꯒꯣ ꯌꯦꯡꯕ ꯂꯣꯏꯔꯒ ꯎꯝ ꯑꯥꯔꯖꯦꯟꯇꯤꯅꯥ ꯀꯥꯔꯔꯣꯏꯅ ꯌꯦꯡꯗ꯭ꯔꯦ ꯇꯣꯛꯑꯦ ꯀꯥꯗ꯭ꯔꯦ ꯐꯔꯦ ꯀꯥꯗ꯭ꯔꯗꯤ ꯐꯔꯅꯤ ꯍꯥꯏꯕ
ꯎꯝ ꯀꯥꯔꯗꯤ
ꯀꯥꯔꯗꯤ ꯀꯥꯔꯦꯗꯅ ꯀꯥꯗ꯭ꯔꯗꯤ ꯀꯥꯗ꯭ꯔꯦ ꯀꯥꯔꯁꯨ ꯀꯥꯗ꯭ꯔꯁꯨ ꯀꯩꯝ ꯀꯥꯏꯗꯦ ꯑꯗꯨꯕꯨ ꯀꯥꯗꯕꯅ ꯍꯦꯟꯅ ꯄꯥꯝꯃꯦ ꯍꯥꯏꯗꯤ ꯃꯣꯏꯒꯤ ꯐꯦꯟꯁꯤꯡꯗꯣ ꯌꯥꯝ ꯎꯁꯤꯠꯇꯦꯕ ꯃꯃ
ꯀꯩ ꯆꯥꯛ ꯆꯥꯈ꯭ꯔꯕ
ꯆꯥ
ꯍꯣꯏ
ꯑꯁ ꯉꯁꯥꯏꯅ ꯇꯥꯥꯏꯔꯦ ꯑꯃꯨꯛ ꯂꯥꯃꯛ ꯀꯗꯧꯔꯦ
ꯑꯣ ꯀꯩ ꯍꯤꯁꯪ ꯆꯥꯔꯒꯦ
ꯊꯥꯔꯣꯏꯔꯣꯟꯕ ꯆꯥꯏ
ꯍꯋꯥꯏꯀꯣ
ꯍꯥꯑꯣ ꯋꯦ ꯅꯡ ꯗꯤ
ꯑꯩ ꯆꯥꯛ ꯆꯥꯗ꯭ꯔꯤꯉꯦ
ꯀꯩꯒꯤꯅꯣ ꯊꯦꯡꯉꯦ ꯌꯥꯝ
ꯆꯥꯛ ꯂꯥꯝꯗꯕ
ꯎꯝ ꯉꯁꯥꯏ ꯀꯩꯅꯣꯝ ꯆꯥꯔꯨꯕꯩ ꯑꯣꯏꯔꯝꯅꯤꯗ
ꯏꯁ ꯆꯥꯗꯦꯗ
ꯇꯃꯕꫭꯀꯩꯅꯣ
ꯎꯝ ꯇꯨꯝꯒꯦ ꯇꯧꯔꯒ ꯂꯩꯕꯅꯤ
ꯎꯝ ꯇꯨꯝꯅꯤꯡꯕ ꯃꯈꯣꯟ ꯃꯥꯜꯂꯦꯕ
ꯎꯝ ꯑꯗꯨ ꯀꯔꯤꯁꯨ ꯀꯥꯏꯗꯦꯗ ꯋꯥꯔꯤꯁꯤ ꯕ ꯌꯥꯏꯗ
ꯎꯝ ꯑꯩꯅ ꯇꯨꯝꯃꯨ ꯍꯥꯏꯕ꯭ꯔꯅꯦ ꯇꯨꯝꯃꯨ ꯍꯥꯏꯗꯤ ꯇꯨꯝꯕ ꯌꯥꯔꯣꯏ
ꯑꯣ ꯇꯨꯝꯕ ꯌꯥꯔꯣꯏꯔꯣ
ꯇꯨꯝꯕ ꯌꯥꯔꫭꯏ
ꯑꯣꯀꯦ ꯑꯣ ꯑꯣꯞ ꯍꫭꯏ ꯑꯩꯈꯣꯏ ꯅꯣꯡ ꯆꯨꯑꯦ ꯅꯣꯏ ꯆꯨꯗ꯭ꯔꯣ
ꯎꯝ ꯅꯣꯡꯖꯨꯗꯦ
ꯆꯨꯗꯦ
ꯍꯣꯏ
ꯄꯨꯐ ꯅꯨꯡꯉꯥꯏꯗꯧ ꯃꯥꯜꯂꯦꯍꯦ ꯃꯐꯝꯗ
ꯅꯣꯡ ꯆꯨꯨꯔꯗꯤ ꯇꯨꯝꯕ ꯅꯨꯡꯉꯥꯏꯔꯅꯤ ꯀꯩꯅꯣ ꯉꯁ ꯉꯁꯤ ꯑꯌꯨꯛꯇ ꯅꯣꯡꯖꯨꯕꯗ ꯇꯨꯝ ꯌꯥꯝ ꯅꯨꯡꯉꯥꯏ
ꯍꯣꯏ ꯎꯐ ꯑꯩ ꯁꯤꯕꯗꯧꯅ ꯇꯨꯝꯈ꯭ꯔꯦ
ꯎꯝ
ꯉꯁꯤꯗꯤ ꯀꯩꯀꯩ ꯇꯧꯔꯒꯦ
ꯑꯩ ꯍꯥꯏꯔꯤꯕ ꯉꯁꯤ ꯀꯝ ꯇꯧꯗꯤ ꯌꯨꯝꯗ ꯑꯗꯨꯝ ꯎ ꯑꯩ ꯊꯕꯛ ꯇꯧꯗꯦ ꯑꯇꯣꯞꯄ ꯅꯅꯤꯅꯦ ꯃꯆꯥ ꯅꯤꯅꯤꯒꯤ ꯃꯆꯥꯅꯨꯄꯤꯒ ꯂꯩ
ꯎꯝ
ꯕꯣꯜꯗꯤꯡꯗꯕꯔꯣ ꯀꯏꯩꯅꯣ
ꯑꯩ ꯕꯣꯜꯅꯗ ꯕꯣꯜ ꯏꯟꯇꯔꯦꯁ ꯂꯩꯌꯥꯎꯔꯗꯤ
ꯏꯁꯁꯅ ꯅꯨꯄꯥꯜꯂꯕꯨꯣ
ꯑꯩꯒꯤ ꯇꯣꯉꯥꯟꯅ ꯏꯁꯄꯣꯔꯠ ꯇꯣꯉꯥꯟꯅ
ꯀꯔꯝꯕ ꯏꯁꯄꯣꯠꯇꯅꯣ ꯅꯪꯒꯤ
ꯂꯪꯕꯗ ꯈꯨꯠꯅ
ꯍꯨꯝ
ꯈꯨꯠꯅ ꯂꯪꯕꯗꯣ
ꯂꯪꯕ
ꯍꯣꯏ
ꯑꯥꯥꯥꯥꯥꯥꯥ ꯈꯟꯕꯗꯨ ꯆꯨꯝꯗꯣꯏꯖꯠꯂꯣ
ꯕꯥꯁꯀꯦꯠ ꯂꯩꯕꯗ
ꯕꯥꯁꯀꯦꯠ ꯂꯩꯕ ꯕꯥꯁꯀꯦꯠ ꯕꯣꯜ ꯀꯥꯏꯅ
ꯍꯣꯏ ꯍꯣꯏ ꯑꯗꯨꯗꯥ ꯑꯗꯨꯅꯦ ꯎꯐ ꯒꯣꯜ ꯆꯪꯅꯕ ꯃꯥꯜꯂꯦ
ꯂꯥꯎꯅꯕ꯭ꯔꯣ
ꯍꯣꯏ
ꯎꯝ
ꯅꯨꯡꯉꯥꯏꯗꯧ ꯃꯥꯜꯂꯦ ꯑꯗꯨꯕꯨ ꯌꯦꯡꯅꯤꯡꯗꯦ
ꯑꯁ ꯏꯖꯤꯞꯅꯕꯨꯗꯤ ꯑꯅꯤ ꯆꯪꯈ꯭ꯔꯦ ꯑꯃꯨꯛ ꯑꯥꯔꯖꯦꯟꯇꯤꯅꯥ ꯑꯃꯃꯨꯛ ꯆꯟꯈ꯭ꯔꯖꯥꯠꯂꯣ ꯈꯪꯗꯦ
ꯌꯦꯡꯗ꯭ꯔꯣ ꯅꯪꯗꯤ
ꯍꯦꯡꯗꯦ
ꯀꯩꯒꯤꯅꯣ
ꯑꯅꯤ ꯑꯅꯤ ꯆꯪꯈ꯭ꯔ ꯃꯥꯜꯂꯦ ꯑꯥꯔꯖꯦꯟꯇꯤꯅꯥꯒ ꯏꯖꯤꯞꯇꯣ
ꯈꯪꯗꯦꯗ
ꯇꯜꯂꯦꯗ ꯑꯥꯔꯖꯦꯟꯇꯤꯅꯥ ꯀꯥꯍꯟꯅꯤꯡꯗꯦ ꯇꯧꯔꯒ
ꯀꯥꯔꯣꯏ ꯀꯩꯅꯣ
ꯀꯔꯅꯤ ꯑꯁ ꯃꯦꯁꯦꯁ ꯃꯌꯥꯝꯁꯦ ꯍꯡꯉꯣ ꯀꯩꯅꯣ ꯒꯣꯜ ꯆꯟꯕꯒꯤ
ꯍꯨ ꯊꯃꯣꯏ ꯄꯥꯟꯕ꯭ꯔꯥ
ꯑꯩ ꯑꯩ ꯅꯨꯡꯉꯥꯏꯇꯦ ꯍꯥꯏꯗꯤ ꯃꯦꯁꯤꯒꯤ ꯐꯦꯟꯁꯤꯡꯗꯣ ꯌꯥꯝ ꯎꯁꯤꯠꯇꯦꯕ ꯔꯣꯅꯦꯜꯗꯨꯕꯨ ꯌꯥꯝ ꯇ꯭ꯔꯣꯜ ꯇꯧꯋꯦꯕ ꯑꯗꯨꯒꯤ ꯑꯩꯁꯨ ꯀꯥꯍꯟꯅꯤꯡꯗꯦꯕ
ꯎ
ꯃꯦꯁꯤꯒꯤ ꯐꯦꯟꯁꯤꯡꯁꯦ ꯌꯥꯝ ꯐꯠꯇꯦ ꯇ꯭ꯔꯣꯜ ꯌꯥꯝ ꯇꯧꯋꯦ ꯔꫭꯅꯥꯜꯗꫭ ꯍꯣꯏ ꯔꯣꯅꯦꯜꯗꯣꯒꯤ ꯐꯦꯟꯁꯤꯡꯅꯁꯨ ꯇꯧꯋꯦ ꯑꯗꯨ ꯑꯣꯏꯔꯁꯨ ꯃꯦꯁꯤꯁꯤ ꯐꯦꯟꯁꯤꯡ ꯑꯌꯥꯝꯕ ꯍꯣꯏ
ꯍꯣꯏ ꯍꯦꯟꯖꯤꯟꯅ ꯇꯧꯋꯦꯕ
ꯍꯣꯏ ꯍꯦꯃꯜꯂꯦ ꯃꯣꯏꯒꯤꯗꯣ
ꯎꯝ
ꯑꯗꯨ ꯉꯁꯤ ꯀꯥ ꯂꯩꯔꯤ ꯐꯥꯗꯣꯏꯅꯦꯕ
ꯎꯝ
ꯑꯗꯨꯒ ꯍꯧꯖꯤꯛꯇꯤ ꯑꯅꯤ ꯑꯅꯤ ꯆꯜꯂ ꯃꯥꯜꯂꯦ
ꯑꯗꯨ
ꯑꯗꯨ ꯀꯩ
ꯉꯁꯤꯁꯤ ꯅꯨꯃꯤꯠ ꯅꯨꯡꯉꯥꯏꯕ꯭ꯔꯣ
ꯅꯥꯁꯝ ꯁꯥꯡꯕ꯭ꯔꯣ ꯀꯥꯏꯅ ꯑꯃꯨꯛ ꯍꯪꯉꯝꯃꯅꯤ
ꯇꯞ ꯇꯞꯅ ꯍꯪꯔꯛꯀꯅꯤ
ꯎꯝ ꯅꯪ ꯅꯪ ꯅꯁꯝꯗꫭ ꯀꯛꯊꯠꯂꯣ
ꯑꯩꯒꯤ ꯁꯝ
ꯎꯝ
ꯇꯜꯂꯦꯅ ꯅꯁꯛ ꯐꯖꯅ ꯊꯥꯛꯇꯔꯤꯐꯧ ꯀꯛꯂꯣꯏ
ꯑꯁ ꯅꯨꯄꯤ ꯃꯥꯜꯂꯅꯤ ꯗꯨꯗꯤ
ꯍꯣꯏ ꯉꯛ ꯐꯥꯎ ꯐꯖꯅ ꯁꯥꯡꯉꯤ
ꯏꯁ ꯄꯛꯇ‌ꯦ ꯌꯥꯝ ꯅꯨꯄꯥꯅ ꯄꯨꯔꯛꯄꯗ‌ꯣ ꯁꯥꯎꯕ ꯌꯥꯕ꯭ꯔꯣ
ꯎꯝ
ꯐꯖꯗꯦ
ꯐꯥꯒꯤ ꯇꯧꯕꯅꯦꯍꯦ
ꯅꯨꯄꯤꯅ ꯀꯛꯀꯅꯣꯒ ꯍꯥꯏꯔꯛꯄ꯭ꯔꯣ
ꯅꯨꯄꯤ ꯂꯩꯔꯝ ꯃꯗꯤꯀ‌ꯣ
ꯀꯩꯗꯧꯗ‌ꯣꯏꯕ
ꯑꯗꯨꯃꯥꯏꯅ ꯍꯥꯏꯕꯤꯅꯕ
ꯎꯝ ꯅꯠꯇꯦ ꯑꯩ ꯍꯥꯏꯕꯤꯔꯦ ꯀꯥꯏꯅ
ꯃꯨꯊꯤꯒ ꯆꯠꯂ‌ꯣ
ꯎꯝ ꯆꯠꯂꯤ ꯀꯥꯏꯗ ꯆꯠꯗꯣꯏꯕ
ꯆꯍꯤ ꯑꯃꯈꯛꯀ ꯑꯍꯜ ꯑꯣꯏꯔꯒ
ꯎꯝ ꯀꯔꯤ
ꯑꯩꯊꯔꯤ
ꯑꯍꯟꯅ‌ꯦ ꯑꯩ
ꯑꯍꯟꯅ‌ꯦ ꯑꯩ
ꯐꯨꯔꯛꯀꯅꯤꯍ‌ꯦ
ꯑꯠꯆꯥ ꯑꯠꯆꯥ ꯍꯣꯏꯅꯦ ꯑꯩꯈ‌ꯣꯏꯗꯤ ꯑꯉꯥꯡꯅꯤꯅꯦ ꯑꯉꯥꯡ ꯄꯥꯝꯗ꯭ꯔꯣ
ꯄꯥꯝꯗ‌ꯦ
ꯄꯥꯝꯗꯦ
ꯍꯣꯏ
ꯑꯁ ꯕꯤꯠꯇꯤ
ꯑꯩꯗꯤ ꯑꯍꯟ ꯄꯥꯝꯃꯦ ꯒ꯭ꯌꯥꯟ ꯇꯥꯕ
ꯑꯩꯁꯨꯨ ꯒ꯭ꯌꯥꯟ ꯇꯥꯕꯅꯤꯍ‌ꯦ
ꯇꯕꯔ‌ꯣ ꯑꯁ ꯇꯕꯔ‌ꯣꯅ‌ꯦꯍ‌ꯦ
ꯇꯥꯏꯌ‌ꯦ ꯅꯪ ꯈꯪꯗꯕꯩꯅꯦ
ꯒꯌꯥꯟ ꯇꯥꯗꯕꯩꯅꯦ ꯅꯁꯝ ꯀꯛꯇ꯭ꯔꯤꯗꯣ ꯁꯝꯒ ꯃꯆꯨ ꯁꯪꯉꯤꯗꯣ
ꯐꯣꯇꯣ ꯊꯥꯔꯛꯑꯣꯅꯦ ꯁꯝ ꯀꯛꯀꯦ
ꯐꯣꯇꯣ ꯊꯥꯔꯁꯨ ꯐꯣꯇꯣ ꯂꯩꯇꯦ ꯚꯗꯤꯑꯣ ꯂꯩ
ꯂꯣꯏ ꯊꯥꯔꯣ
ꯑꯁ ꯑꯩꯅ ꯊꯥꯔꯛꯑꯒ ꯁꯝ ꯀꯛꯀꯗꯕ ꯇꯥꯏ ꯑꯗꯨꯅꯤ
ꯑꯩꯅ ꯁꯝ ꯀꯛꯑꯗꯤ ꯅꯣꯡ ꯃꯊꯛꯇ ꯆꯨꯔꯅꯤ
ꯑꯗꯨꯗꯤ ꯑꯩ ꯊꯥꯔꯛꯑꯔꯣꯏꯒꯦ
ꯊꯥꯎꯅꯦ ꯂꯤꯛꯄ꯭ꯔꯣ
ꯅꯪ ꯀꯛꯑꯣꯏ ꯍꯥꯏꯔ
ꯅꯪ ꯀꯩꯗꯧꯕ ꯄꯥꯈꯠꯂ ꯂꯩꯕ ꯑꯩ ꯁꯝꯗꯣ
ꯅꯠꯇꯦ ꯁꯝ ꯐꯖꯅ ꯀꯛꯊꯠꯂꯒ ꯅꯥꯟꯅ ꯂꯩꯕꯗꯨ ꯐꯖꯩ ꯍꯥꯏꯕꯅꯤꯗ
ꯁꯃꯨꯛ ꯈꯣꯏꯍꯟꯒꯔꯝꯃꯤ
ꯈꯣꯏꯍꯟꯕꯁꯨ ꯐꯖꯗꯦꯔ ꯑꯩꯒꯤꯗꯤ ꯍꯟꯅ ꯀꯛꯊꯠꯂꯒ ꯂꯩ ꯂꯩꯕꯗꯣ ꯃꯆꯨ ꯁꯪꯗꯕꯤꯗ ꯅꯦꯆꯔꯦꯜ ꯂꯩꯕꯗꯣ ꯐꯖꯩ
ꯑꯣ ꯑꯩꯗꯤ ꯅꯦꯆꯔꯌꯥꯅꯦ
ꯆꯂꯍꯦ ꯃꯅꯤꯡꯗ ꯃꯆꯨ ꯁꯪꯉꯦꯗꯣ ꯑꯇꯣꯞꯄ꯫
ꯁꯟꯗꯤ꯫
ꯇꯨꯠ ꯅꯆꯤꯟ ꯊꯤꯒꯅꯨ꯫
ꯅꯍꯥꯟꯗꯨ ꯕ꯭ꯂꯤꯆ ꯇꯧꯕ ꯂꯣꯏꯔꯒ ꯕ꯭ꯂꯦꯛ ꯁꯪꯕꯅꯦꯕ꯫
ꯑꯗꯨ ꯑꯃꯨꯛ ꯕ꯭ꯂꯦꯛ ꯁꯪꯉꯣꯗꯨꯗꯤ꯫
ꯑꯗꯨ ꯕ꯭ꯂꯦꯛ ꯁꯪꯕꯗꯨ ꯃꯆꯨ ꯊꯣꯛꯇꯕ ꯕ꯭ꯂꯦꯛꯇ꯫
ꯑꯗꯨꯗꯤ ꯎꯝ꯫
ꯅꯦꯆꯔꯦꯜꯅꯦꯕ꯫ ꯇꯊꯛꯂꯗꯤ ꯑꯩ ꯀꯣꯛ ꯁꯣꯛꯄ ꯂꯩꯌꯦꯕ꯫
ꯀꯣꯛ ꯁꯣꯛꯄ ꯂꯩꯌꯦ꯫
ꯑꯩ ꯚꯤꯗꯤꯑꯣ ꯊꯥꯕꯗꯨ ꯎꯗ꯭ꯔꯣ꯫
ꯀꯩ ꯕꯤꯗ꯭ꯌꯣ ꯊꯥꯕ꯫
ꯑꯦ ꯅꯪ ꯕꯤꯗ꯭ꯌꯣ ꯊꯥꯗꯦꯀꯣ꯫
ꯑꯣ ꯌꯥꯝꯃꯟꯕꯒꯤ ꯍꯨꯝ ꯍꯨꯝ ꯍꯨꯝ ꯈꯪꯉꯦ ꯌꯥꯃꯟꯕꯩ꯫
ꯑꯩꯖꯦ ꯅꯪ ꯃꯩꯇꯩ ꯑꯩ ꯅꯪ ꯅꯪꯕꯨ ꯀꯣꯛ ꯁꯣꯛꯄꯩ ꯋꯥꯔꯤ ꯁꯥꯈ꯭ꯔꯕ꯭ꯔꯥ ꯍꯥꯏꯁꯤꯅꯦ꯫
ꯁꯥꯗꯦ ꯀꯃꯥꯏꯅ ꯁꯣꯛꯏꯅꯣ꯫
ꯅꯍꯥꯟ ꯁꯥꯟꯅꯕꯗ꯫ ꯍꯩꯇꯕ ꯅꯨꯄꯥ ꯑꯃꯒ ꯊꯣꯡꯒꯥꯏꯅꯒ꯭ꯔꯥꯕ꯫
ꯀꯣꯛ ꯌꯥꯝ ꯀꯟꯕꯗꯣ ꯎꯝ ꯅꯥꯔꯝꯒꯅꯤ ꯌꯥꯝ
ꯍꯣꯏ ꯑꯗꯨ ꯃꯥꯒꯤꯗꯤ ꯃꯆꯤꯟ ꯂꯣꯏ ꯀꯥꯏꯕ꯫
ꯎꯝ꯫
ꯎꯐ ꯈꯨꯗꯛꯇ ꯏꯁꯇꯤꯆ ꯇꯧꯕ ꯆꯠꯄꯅꯦꯕ ꯑꯗꯣ꯫
ꯐꯣꯠꯄ꯫
ꯍꯣꯏ ꯐꯣꯠꯄ ꯍꯥꯏꯕ꯫ ꯑꯩ ꯑꯍꯨꯝꯔꯛ ꯐꯣꯠꯂꯦ꯫
ꯎꯝ ꯀꯤꯆꯩꯌꯦꯅꯦ꯫
ꯗꯨꯁꯨ ꯂꯥꯏꯐꯇ꯫
ꯇꯜꯂꯦ
ꯑꯩ ꯁꯝꯗꯨ ꯃꯆꯨ ꯇꯣꯉꯥꯟꯕꯒꯤ ꯏꯗꯨ ꯐꯖꯅ ꯎꯕ ꯎꯐ꯫
ꯎꯝ꯫ ꯅꯪꯒꯤ ꯍꯥꯏꯠꯇꯣ ꯀꯌꯥꯅꯦꯕ ꯀꯥꯎꯈ꯭ꯔꯦ ꯐꯥꯏꯚ ꯄꯣꯏꯟ ꯁꯤꯛꯁ꯫ ꯃꯥꯅꯦ ꯃꯥꯅꯦ ꯆꯨꯝꯃꯦ ꯐꯥꯏꯚ ꯄꯥꯏꯟ ꯁꯤꯛꯁꯅꯤ꯫
ꯅꯠꯇꯦꯌꯦ꯫
ꯃꯅꯤꯍꯦ ꯑꯩꯈꯪꯉꯦ꯫
ꯑꯣꯢꯌꯨꯋꯟꯅꯤ꯫
ꯇꯥꯠ꯫
ꯇꯠ
ꯐꯥꯏꯚ ꯄꯣꯏꯟꯠ ꯉꯨ ꯌꯥꯔꯝꯃꯔꯣꯏ ꯑꯗꯨꯗꯤ
ꯎꯝ ꯌꯦꯡꯕ ꯌꯥꯔꯝꯃꯔꯣꯏ ꯈꯪꯉꯦ꯫
ꯑꯩꯗꯤ ꯋꯥꯡꯗꯕꯁꯦ ꯐꯖꯗꯦ꯫
ꯍꯣꯏ꯫ ꯑꯗꯣ ꯑꯁꯦꯡꯕꯗ ꯎꯕꯗ ꯈꯪꯉꯦ꯫
ꯎꯝ ꯅꯆꯤꯟ ꯊꯤ ꯍꯥꯏꯕ ꯏꯗꯨꯗꯤ꯫
ꯀ꯭ꯌꯥ ꯋꯥꯡꯕꯣ ꯅꯪꯗꯤ꯫
ꯑꯩꯗꯤ ꯋꯥꯡꯗꯤꯌꯦ꯫
ꯀꯔꯤꯒꯤꯔꯣ꯫
ꯄꯥꯝꯗꯕꯒꯤ ꯅꯨꯄꯤꯗꯤ ꯋꯥꯡꯗ꯭ꯔꯁꯨ ꯌꯥꯏ ꯅꯨꯄꯥ ꯋꯥꯡꯉꯗꯤ ꯌꯥꯔꯦ꯫
ꯅꯪ ꯀꯌꯥꯔꯛ ꯀꯥꯎꯈ꯭ꯔꯦ꯫
ꯈꯜꯂꯨ ꯈꯜꯂꯨ ꯃꯨꯟꯅ ꯈꯜꯂꯨ ꯀꯥꯌꯥꯅꯣ
ꯈꯪꯗꯦ
ꯃꯨꯟꯅꯥ ꯈꯥꯟꯂꯣ
ꯐꯥꯏꯚ ꯈꯛꯇꯅꯤ
ꯎꯝ
ꯋꯥꯡꯉꯦ ꯎꯁ
ꯃꯇꯝꯁꯦ ꯇꯠꯀꯦ ꯇꯧꯔꯦ
ꯅꯪ ꯋꯥ ꯌꯥꯝ ꯉꯥꯡꯉꯤ
ꯍꯥꯥ
ꯀꯦꯝ ꯍꯏꯗꯦ
ꯇꯗꯦ ꯅꯪꯒꯤꯗꯣ ꯅꯈꯣꯟ ꯁꯦꯡꯅ
ꯁꯦꯡꯅ ꯇꯥꯗꯕꯗꯣ ꯐꯔꯦ
ꯎꯝ ꯐꯔꯦ ꯐꯔꯦ ꯋꯥ ꯂꯣꯟꯅꯔꯕꯅꯤꯅ ꯇꯨꯝ ꯂꯣꯏꯗ
ꯀꯩꯕꯥ
ꯇꯨꯝꯂꯣꯏꯕ
ꯇꯨꯝꯃꯣꯏ
ꯍꯣꯏ
ꯀꯗꯧꯔ ꯂꯩꯅꯤ